ꯍꯜꯂꯣ
ꯇꯥꯔꯕꯣ
ꯇꯥꯏ ꯇꯥꯏ ꯑꯩ ꯉꯥꯡ ꯇꯥꯕ꯭ꯔꯣ
ꯌꯥꯝ ꯇꯞꯅ ꯇꯥꯕ ꯃꯥꯟꯕ ꯍꯜꯂꯣ ꯇꯥꯔꯕ
ꯎꯨꯝ
ꯀꯩꯅꯣ ꯅꯥ
ꯀꯩꯩꯅꯣ ꯅꯈꯣꯟꯗꯣ ꯌꯥꯝꯅ ꯇꯞꯄꯤꯖꯦ ꯑꯥ ꯑꯩ ꯑꯌ꯭ꯔꯄꯤꯁ ꯍꯥꯞꯄꯩꯅꯤ ꯂꯧꯊꯣꯛꯑꯦ ꯑꯌ꯭ꯔꯄꯤꯁ ꯍꯥꯞꯄꯗꯤ ꯂꯥꯎꯠ ꯇꯥꯗꯦꯕ ꯑꯗꯨꯒꯤ ꯏꯌ꯭ꯔꯄꯤꯁ ꯍꯥꯟꯅ ꯍꯥꯞꯄ ꯊꯝꯕ ꯑꯗꯨ ꯂꯣꯏꯔꯒ ꯑꯃꯨꯛ ꯂꯧꯊꯣꯛꯄ ꯀꯔꯤ ꯏꯟꯖꯥꯡ ꯆꯥꯔꯕ ꯇꯕ꯭ꯔꯥ ꯏ ꯏꯀꯣ ꯑꯃꯨꯛ ꯆꯠꯂꯦꯕꯣ ꯍꯧꯖꯤꯛ ꯆꯠꯂꯝꯗꯕ꯭ꯔꯥ ꯑꯍꯥꯟꯕꯗ
ꯑꯍꯥꯟꯕꯩꯗꯣ ꯆꯠꯂꯝꯗꯕ ꯃꯥꯜꯂꯦ ꯑꯩ ꯇꯗꯤꯌꯦ
ꯎꯨꯝ ꯌꯥꯝ ꯍꯧꯅ ꯆꯠꯄ꯭ꯔꯣ ꯀꯃꯥꯏꯅ ꯇꯧꯔꯤꯅꯣ
ꯑꯗꯨꯝ
ꯇꯨꯝ ꯇꯥꯖꯔꯒꯅꯦ ꯉꯥꯏꯔ ꯉꯥꯏꯔ ꯉꯥꯡꯉꯦ ꯑꯩ ꯑꯦꯌ꯭ꯔꯄꯤꯁ ꯍꯥꯞꯄꯤꯗꯣ ꯑꯗꯨꯏꯅꯦꯕ ꯎꯨꯍ ꯑꯌ꯭ꯔꯄꯤꯁꯇꯣ ꯑꯥ ꯇꯧꯔꯛꯄꯗ ꯍꯥꯞꯄꯒ ꯄꯥꯏꯔꯛꯑꯒ ꯉꯍꯥꯛꯂꯩ ꯂꯧꯊꯣꯛꯑꯗꯤ ꯑꯃꯨꯛ ꯌꯥꯕꯅꯦꯕ
ꯑꯣ
ꯗꯨ ꯈꯪꯗꯦ ꯀꯔꯤ ꯏꯟꯖꯥꯡ ꯆꯥꯔꯕ ꯎꯌꯦꯟ ꯑꯃꯨꯛ ꯆꯥꯔꯕꯣ
ꯌꯦꯟ ꯊꯣꯡꯉꯦ ꯉꯁꯤꯅ ꯑꯗꯨꯒ
ꯀꯩꯅꯣꯗꯣ ꯊꯩꯕꯣꯡ ꯃꯔꯨꯒ
ꯑꯥ ꯌꯦꯟꯗꯦꯝꯒ ꯑꯃ ꯏꯔꯣꯜꯂꯦ
ꯏꯔꯣꯜꯂꯦ ꯎꯝ ꯊꯩꯕꯣꯡꯗꯣ ꯉꯔꯥꯡ ꯅꯍꯥꯟ ꯑꯈꯣꯏꯁꯨ ꯑꯃ ꯂꯩꯔꯛꯑꯦꯕ ꯑꯆꯧꯕ ꯑꯃ ꯑꯗꯨ ꯆꯥꯕꯗꯨꯗ ꯍꯥꯏꯅꯔꯝꯕꯅꯦ ꯏꯔꯣꯝꯕꯗꯤ ꯆꯥꯗ꯭ꯔꯤꯕ ꯑꯈꯣꯏꯗꯤ ꯃꯔꯨꯗꯣ ꯑꯗꯨ ꯃꯔꯨꯖꯨ ꯢꯔꯣꯝꯕ ꯍꯥꯎꯕꯅꯦ ꯃꯔꯨꯗꯨ ꯏꯔꯣꯝꯕ ꯑꯥ ꯍꯥꯏꯅꯝꯅꯦ ꯑꯗꯨꯕꯨꯗꯤ ꯃꯣꯏ ꯍꯥꯏꯅꯩꯌꯦꯕ ꯑꯈꯣꯏ ꯆꯥꯕꯗ ꯑꯈꯣꯏ ꯏꯗꯣꯝꯆꯥ ꯍꯣꯢ ꯀꯩ ꯍꯣꯢ ꯁꯤ ꯃꯔꯨꯁꯦ ꯏꯔꯣꯟꯕ ꯆꯥꯕꯖꯨ ꯍꯥꯎꯕꯅꯤ ꯈꯣꯠꯄꯅꯤ ꯌꯦꯟ ꯃꯇꯣꯡ ꯀꯌꯥ ꯆꯥꯔꯛꯑꯒꯦ
ꯑꯅꯤꯔꯥ ꯑꯍꯨꯝꯔꯥ ꯈꯪꯗꯦꯗ
ꯈꯪꯗꯦꯗ ꯀꯩꯅꯣ ꯍꯥꯏꯖꯤꯕꯨ ꯑꯣꯛꯇꯤ ꯌꯥꯝ ꯆꯥꯕ ꯉꯝꯗꯦꯕ ꯑꯇꯥꯕ ꯃꯤꯅꯒ ꯇꯥꯔꯒ ꯑꯁꯦꯡꯕꯒ ꯃꯥꯟꯒꯤꯅꯤꯀꯣ
ꯀꯩꯅꯣ ꯍꯥꯢꯖꯤꯕꯣ
ꯅꯠꯇꯦꯗ ꯁꯤ ꯆꯦꯛ ꯇꯧꯕ ꯃꯤꯅꯒ ꯇꯥꯔꯒ ꯅꯪꯗꯤ ꯌꯥꯝ ꯆꯥ ꯉꯝꯗꯦꯒꯥꯏ ꯍꯥꯏꯗꯣ ꯑꯁꯦꯡꯕ ꯃꯥꯟꯒꯤꯅꯤ ꯍꯥꯏꯕ
ꯑꯁꯦꯡꯕꯩꯅꯤ ꯑꯩ ꯌꯥꯝ ꯆꯥꯕ ꯉꯝꯗꯦ
ꯌꯥꯝ ꯆꯥꯕ ꯉꯝꯗꯔꯦ ꯍꯥꯏꯖꯤ ꯀꯩꯅꯣ ꯍꯥꯏꯗꯤ ꯀꯣꯝꯄꯥꯛꯃꯨꯛ ꯇꯪ ꯆꯥꯢ ꯍꯥꯏꯔ ꯀꯃꯥꯏ ꯇꯧꯅꯣ
ꯅꯠꯇꯦ ꯌꯦꯔꯨꯝꯕꯨꯛꯇꯅꯦ ꯑꯝ ꯑꯃꯗꯩ ꯍꯦꯟꯅ ꯆꯥ ꯉꯝꯗꯦꯕ ꯌꯦꯟꯗꯨꯅ ꯈꯔ ꯐꯕꯒꯤ ꯃꯇꯨꯝ ꯑꯃꯅꯤ ꯆꯥꯕꯩ ꯋꯥꯅꯦꯕ
ꯋꯥꯅꯦꯕ ꯎꯝ
ꯑꯗꯣ ꯉꯥꯏꯇ ꯉꯥꯏꯇꯗꯤ ꯆꯥꯅꯤꯡꯕ ꯉꯥꯏꯍꯥꯛ ꯂꯩꯔꯒ ꯑꯃꯨꯛ ꯂꯥꯝꯃꯛꯑꯦꯕ
ꯑꯗꯨꯗꯤ ꯅꯪꯒꯤ ꯇꯣꯉꯥꯟꯅ ꯈꯔ ꯀꯣꯊꯣꯛ ꯑ ꯊꯝꯃꯒ ꯃꯆꯤꯠ-ꯃꯆꯤꯠ ꯆꯥꯔꯣ ꯀꯩꯅꯣ
ꯆꯔꯥ ꯉꯥꯏꯇ ꯉꯥꯏꯇ ꯋꯥꯜꯂꯦ ꯑꯗꯨꯅ ꯅꯨꯡꯗꯥꯡꯗꯕꯨꯗꯤ ꯋꯥꯥꯟꯗꯦꯗ ꯇꯨꯝꯒ꯭ꯔꯅꯤ ꯅꯣꯡꯉꯥꯜꯂꯛꯄꯗ ꯆꯥꯛ ꯂꯥꯝꯃꯝꯃꯅꯤ
ꯑꯣ ꯑꯍꯤꯡꯗ ꯂꯥꯝꯕ ꯍꯧꯒꯠꯂꯛꯄꯗꯤ ꯌꯥꯎꯗ꯭ꯔꯣ
ꯑꯗꯨꯗꯤ ꯌꯥꯎꯗꯦ ꯑꯩ ꯇꯨꯝꯒ꯭ꯔꯒ ꯃꯤꯀꯞ ꯁꯨ ꯊꯣꯛ ꯊꯣꯛꯇꯤꯌꯦ
ꯅꯣꯡꯉꯥꯟꯗ꯭ꯔꯤꯕꯣ ꯇꯨꯝꯕꯗꯤ ꯉꯟꯅ ꯇꯨꯝꯕ꯭ꯔꯣ ꯊꯦꯡꯅ ꯇꯨꯝꯕ꯭ꯔꯣ ꯄꯨꯡ ꯃꯥꯄꯟ ꯃꯈꯥꯏ ꯑꯗꯥꯏꯗ
ꯑꯩꯒꯤꯗꯤ ꯊꯦꯡꯉꯦ ꯃꯤꯒꯤꯗꯤ ꯉꯟꯂꯝꯅꯤ
ꯉꯜꯂꯝꯅꯤ ꯃꯥꯄꯟ ꯃꯈꯥꯏꯗ ꯇꯨꯝꯃꯦꯕ
ꯎꯝ
ꯅꯨꯡꯗꯤꯜꯁꯨ ꯑꯃꯨꯛ ꯇꯨꯝꯕ ꯑꯗꯨꯒ ꯅꯨꯡꯊꯤꯜ ꯇꯨꯝꯗꯤꯌꯦ ꯀꯩꯗꯧ ꯂꯩꯒꯦ ꯑꯗꯨꯗꯤ ꯑꯗꯨꯝ ꯐꯝ ꯂꯩꯕ ꯐꯣꯟ ꯃꯦꯠꯂꯒ
ꯎ ꯈꯔ ꯀꯥ ꯁꯥꯟꯅ
ꯁꯥꯟꯅ ꯑꯣ
ꯍꯨꯏ ꯍꯧꯗꯣꯡ ꯈꯔ ꯂꯛꯅ ꯌꯥꯝ ꯋꯥꯕ ꯊꯕꯛꯅꯤ ꯑꯗꯨꯗꯤ ꯌꯥꯝ ꯋꯥꯕ ꯊꯕꯛꯅꯤ ꯑꯗꯨꯗꯤ ꯅꯪ ꯇꯧꯔꯤ ꯃꯌꯥꯝꯁꯦ ꯂꯥꯏꯔꯤꯛ ꯄꯥꯕꯒ ꯁꯪꯗꯦꯕ ꯑꯩ ꯊꯕꯛ ꯃꯌꯥꯝꯁꯦ ꯑꯩꯈꯣꯏꯗꯤ ꯍꯪꯆꯤꯠ ꯑꯦꯛꯖꯥꯝꯅꯤ ꯇꯧꯔꯤꯁꯦ ꯑꯁ
ꯑꯦꯛꯖꯥꯝꯅ ꯍꯥꯏꯔ ꯂꯥꯏꯔꯤꯛ ꯄꯥꯒꯦꯗꯤ ꯂꯩꯇꯗꯅ ꯐꯣꯠꯂꯥꯏ ꯆꯨ ꯂꯩꯅꯦꯕ
ꯂꯩꯅꯦꯕ ꯑꯦꯛꯖꯥꯝ ꯀꯗꯥꯏꯗꯒꯤ ꯑꯣꯖꯥ ꯁꯤꯒꯤ ꯁꯥꯞꯖꯦꯛꯁꯦ ꯑꯣꯖꯥꯁꯦ ꯑꯩꯈꯣꯏꯒꯤ ꯍꯪꯕꯁꯦ ꯀꯣꯏꯁꯟꯁꯦ ꯌꯥꯝ ꯍꯪꯕ ꯍꯥꯏꯇꯥꯔꯦ ꯏꯁꯥꯒꯤ ꯅꯣꯂꯦꯖꯇ ꯏꯕꯒꯤ ꯃꯑꯣꯡꯗ ꯍꯥꯏꯇꯥꯔꯦꯀꯣ
ꯑꯗꯨꯗꯤ ꯌꯥꯝ ꯐꯩ ꯀꯩꯅꯣ
ꯀꯩꯅꯣ ꯑꯗꯨ ꯁꯤ ꯐꯕ ꯍꯥꯏꯁꯦ ꯀꯩꯅꯣꯅꯦꯕ ꯗꯥꯏꯔꯦꯛ ꯄꯪꯏ ꯏꯗꯧ ꯅꯠꯇꯦꯕ ꯑꯃꯨꯛ ꯑꯩꯈꯣꯏꯒꯤ ꯕꯤꯖꯤꯅꯦꯁꯀꯤ ꯃꯇꯥꯡꯅꯦꯕ ꯃꯇꯥꯡꯗ ꯅꯣꯂꯦꯖꯇꯨ ꯑꯣꯏꯔꯁꯨ ꯃꯥꯏ ꯃꯥꯏ ꯍꯥꯏꯒꯗ꯭ꯔꯥ ꯅꯤꯌꯣꯝ ꯄ꯭ꯔꯣꯁꯦꯁ ꯍꯥꯏꯒꯗ꯭ꯔꯥ ꯑꯗꯨꯒꯨꯝꯕꯗꯨꯗꯤ ꯑꯃꯨꯛ ꯁꯥꯟꯅꯔꯒ ꯏꯕ ꯍꯥꯏꯗꯤ ꯑꯦꯛꯖꯥꯝꯄꯜ ꯑꯣꯏꯅ ꯃꯥꯅ ꯍꯥꯏꯔꯛꯇꯣꯏꯁꯦ ꯑꯥ ꯑꯩꯈꯣꯏꯒꯤ ꯃꯅꯤꯄꯨꯔꯒꯤ ꯑꯐꯥꯎꯕ ꯑꯣꯔꯒꯅꯥꯏꯖꯦꯁꯟ ꯑꯃ ꯁꯤꯖꯤꯟꯅꯔꯒ ꯁꯤꯒꯤ ꯃꯇꯥꯡꯗ ꯑꯦꯛꯁꯄ꯭ꯂꯦꯟ ꯇꯧ ꯍꯥꯏꯔꯛꯇꯣꯏꯅꯦꯕ
ꯎꯝ
ꯑꯗꯣ ꯑꯗꯨꯒꯤ ꯃꯇꯥꯡ ꯍꯥꯏꯁꯦ ꯃꯥꯒꯤ ꯑꯥ ꯄꯣꯠ ꯁꯥꯕꯩ ꯃꯇꯥꯡꯗꯅꯤ ꯈꯪꯗꯦ ꯑꯗꯣ ꯌꯣꯟꯕꯩ ꯃꯇꯥꯡꯗ ꯑꯗꯨꯃꯥꯏ ꯃꯇꯥꯡ ꯑꯝꯗ ꯑꯃꯨꯛ ꯑꯦꯛꯁꯄ꯭ꯂꯦꯟ ꯇꯧꯗꯣꯏꯅꯦꯕ ꯇꯧꯕꯁꯦ ꯑꯗꯨꯅ ꯄ꯭ꯔꯣꯁꯦꯁ ꯀꯩꯀꯥ ꯌꯥꯝ ꯆꯪꯕ
ꯈꯨꯍꯪꯅꯤꯗꯣ ꯑꯩꯁꯨ ꯄꯥꯝꯃꯦ ꯑꯗꯨꯒꯤ ꯈꯨꯍꯪꯗꯣ
ꯀꯅꯥꯅꯕꯨ ꯏꯁ ꯑꯗꯨꯗꯤ ꯂꯣꯏꯅꯃꯛ ꯄꯥꯗꯗꯤ ꯌꯥꯗꯕꯒꯤ ꯃꯑꯣꯡꯅꯤꯅꯦ ꯑꯗꯨꯅꯅꯤꯅꯦ
ꯑꯗꯨꯅ ꯐꯩ ꯍꯥꯏꯕ ꯑꯉꯥꯡ ꯃꯆꯥꯗꯧꯅ ꯕꯥꯏ ꯍꯥꯔꯠ ꯇꯧꯔꯒ
ꯈꯨꯝꯗꯗꯤ ꯌꯥꯗꯕꯩ ꯃꯑꯣꯡꯗ ꯍꯪꯗꯣꯏ ꯁꯔꯨꯛꯄꯨꯗꯤ ꯏꯁꯥꯒꯤ ꯅꯣꯂꯦꯖꯇꯨꯒ ꯑꯗꯒꯤ ꯑꯦꯛꯁꯄꯔꯤꯌꯦꯟꯁꯇꯨꯒ ꯄꯨꯟꯁꯤꯜꯂꯀꯥꯟꯗ ꯈꯨꯝꯕ ꯌꯥꯕ ꯀꯣꯏꯁꯟꯗꯣ
ꯎꯝ ꯑꯩꯗꯤ ꯁꯤꯟꯐꯥ ꯉꯥꯛꯇꯅꯦ ꯐꯥꯏꯁꯦ
ꯑꯁ ꯆꯤꯟꯐꯥꯗꯨꯅꯦ ꯑꯩꯅ ꯈ꯭ꯋꯥꯏ ꯍꯩꯅꯗꯕ
ꯍꯩꯅꯗꯕ ꯆꯤꯟꯐꯥ ꯁꯤꯅꯦ ꯌꯥꯝ ꯅꯨꯡꯉꯥꯏ ꯃꯦꯠꯁꯇꯤ ꯑꯃꯨꯛ ꯍꯣꯠ ꯉꯝꯃꯦꯕ ꯑꯗꯨꯒ ꯄꯥꯕꯁꯤꯗꯤ ꯑꯩ ꯁꯨꯡꯄꯥ ꯄꯥ ꯉꯝꯗꯦꯕ ꯆꯤꯟꯐꯥ ꯉꯥꯛꯇꯅꯦ ꯀꯣꯏꯁꯟꯗꯨ ꯌꯦꯡꯎꯅꯦ ꯃꯥꯛ ꯃꯥ꯭ꯔꯛ ꯇꯔꯥꯃꯉꯥ ꯀꯨꯟꯒꯤ ꯀꯣꯏꯁꯟꯗꯣ ꯆꯤꯡꯐꯥ ꯆꯤꯡꯐꯥꯗ ꯇꯔꯥ ꯀꯨꯟꯃꯨꯛ ꯐꯥꯖꯤꯜꯂꯛꯑꯗꯤ ꯌꯥꯝ ꯋꯥꯏꯗꯅ
ꯐꯔꯛ ꯇꯥꯏꯌꯦ ꯆꯤꯟꯐꯥꯥꯁꯤꯗꯤ ꯑꯩꯗꯤ ꯌꯥꯝ ꯋꯥꯏ
ꯌꯥꯝ ꯋꯥꯏ ꯅꯪꯗꯤ ꯃꯅꯤꯄꯨꯔꯤ ꯂꯧꯕꯅꯤꯅ ꯁꯥꯖꯜꯂ ꯄꯪꯏꯗ ꯏ ꯌꯥꯅꯤꯅꯦ ꯍꯣꯏ ꯌꯥꯔꯝꯃꯅꯤ ꯁꯣꯝꯗ ꯏꯪꯂꯤꯁꯅꯤꯅ
ꯏꯁ ꯏꯪꯂꯤꯁ
ꯏꯪꯂꯤꯁ ꯇꯨꯅꯤꯅꯦ ꯌꯥꯝꯅ ꯂꯥꯏꯔꯤꯁꯦ ꯃꯌꯦꯛꯐꯥꯎ ꯁꯨꯗꯕ ꯏꯪꯂꯤꯁꯇꯣ ꯃꯅꯤꯄꯨꯔꯤ ꯂꯧꯕꯩꯔꯥ ꯅꯪ ꯍꯥꯏꯗꯣ
ꯊꯥꯥꯁꯤꯖꯨ ꯇꯤ ꯑꯩꯠ
ꯇꯤ ꯑꯩꯠ
ꯌꯦꯡꯉꯣ ꯃꯌꯦꯛ ꯁꯨꯕ꯭ꯔꯣ ꯌꯣ ꯆꯥꯁꯤꯁꯨ ꯁꯤꯁꯨ ꯁꯤ ꯑꯩꯆ ꯃꯌꯦꯛ ꯑꯅꯤ ꯄꯨꯟꯁꯤꯜꯂ ꯄꯨꯟꯁꯤꯜꯂ ꯀꯥꯟꯗ
ꯃꯅꯤꯄꯨꯔꯤꯁꯦ ꯍꯜꯂꯣ ꯀꯩꯅꯣ ꯇꯠꯈ꯭ꯔꯕꯣ ꯇꯞꯄꯦ ꯑꯣ ꯃꯅꯤꯄꯨꯔꯤꯁꯦ ꯀꯅꯥꯅꯣ ꯇꯥꯔꯕꯣ ꯇꯥꯏ ꯇꯥꯏ ꯅꯪꯂꯣ ꯀꯅꯥꯅꯣ ꯃꯅꯤꯄꯨꯔꯤ ꯇꯝꯕꯁꯦ ꯑꯈꯣꯏꯀꯤ ꯑꯣ ꯃꯅꯤꯄꯨꯔꯤꯁꯦ ꯊꯥꯏꯅꯒꯤ ꯀꯩꯅꯣꯒꯨꯝꯕ
ꯇꯥꯗ꯭ꯔꯦ ꯀꯩ ꯍꯥꯏꯅꯣ ꯃꯅꯤꯄꯨꯔꯤ ꯊꯥꯏꯅꯒꯤ ꯀꯩꯗꯧꯔꯕ ꯍꯜꯂꯣ ꯍꯜꯂꯣ ꯆꯞꯄꯦ ꯆꯞꯄꯦ ꯍꯜꯂꯣ ꯍꯜꯂꯣ ꯀꯩꯁꯨꯝꯇ ꯇꯥ